ꯇꯥꯕ꯭ꯔꯣ꯫ ꯇꯥꯔꯕꯣ꯫
ꯇꯥꯔꯦ ꯇꯥ꯫ ꯉꯁꯥꯏ ꯂꯕꯨꯛ ꯆꯠꯄꯗꯣ ꯋꯥꯕ꯭ꯔ꯫
ꯏꯁ ꯂꯣꯏꯔꯦ ꯄꯨꯡ ꯑꯌꯨꯛ ꯉꯟ ꯇꯥꯅ ꯍꯧꯗꯣꯔꯛꯑꯦ꯫ ꯉꯁꯥꯏ ꯀꯨꯏ ꯍꯜꯂꯛꯄ ꯀꯨꯏꯗ꯭ꯔꯤ ꯆꯥꯛ ꯆꯥꯕ ꯂꯣꯏꯕꯇ ꯉꯥꯏꯔꯤ꯫
ꯑꯣ꯫
ꯎꯁꯣꯞ ꯂꯩꯌꯦ꯫
ꯑꯩꯗꯤ ꯍꯌꯦꯡ ꯑꯃꯨꯛ ꯎꯁꯣ ꯀꯩꯅꯣ ꯗꯥ ꯕꯤꯀꯝ ꯍꯣꯏ ꯎꯁꯣꯞ ꯂꯩꯌꯦ꯫
ꯑꯦ ꯃꯣꯏ ꯀꯩ ꯂꯩꯒꯦ ꯍꯥꯏꯁꯦ?
ꯃꯣꯏ ꯀꯩꯅꯣ ꯃꯥꯄꯦꯠꯇꯣꯒꯤ ꯗꯤꯟ ꯆꯥꯛ ꯄꯤꯖꯕ ꯑꯣꯏꯔ ꯃꯥꯜꯂꯦ꯫
ꯌꯥꯗꯦ ꯍꯥꯏꯔꯒ ꯑꯣ ꯑꯣꯀꯦ ꯑꯣꯀꯦ ꯑꯩꯁ
ꯍꯣꯔꯦꯟ ꯕꯣꯟ ꯌꯦꯡꯉꯣꯏꯗ꯭ꯔꯣ?
ꯑꯦ ꯌꯦꯡꯗꯣꯏꯅꯤ ꯀꯩꯅꯣ ꯅꯪ ꯀꯩꯖꯥꯡ ꯆꯥꯔꯕꯥ?
ꯍꯋꯥꯏ ꯊꯣꯡꯕꯅꯦ ꯑꯩꯅ
ꯅꯪꯅ?
ꯎꯝ꯫
ꯑꯣ ꯅꯪꯅ ꯇꯥꯔꯦꯅꯦ ꯄꯨꯖꯥꯔꯤꯁꯦ ꯍ
ꯇꯧꯐꯝ ꯈꯪꯗꯦ ꯑꯗꯨꯝ ꯊꯣꯡꯗ꯭ꯔꯗꯤ
ꯎꯝ꯫ ꯐꯣꯟꯗꯣ ꯑꯗꯨꯝ ꯀꯩꯅꯣ ꯉꯥꯜꯍꯥꯟꯂꯒ ꯊꯥꯝꯗ꯭ꯔꯁꯨ ꯌꯥꯕꯅꯤꯀꯣ ꯑꯗꯨꯝ ꯃꯨꯊꯥꯠꯂꯒ ꯑꯗꯨꯝ ꯁꯥꯟꯅꯕꯁꯨ ꯌꯥꯕꯅꯤ꯫
ꯑꯝ
ꯍꯥ ꯈꯪꯗ꯭ꯔꯦꯗ ꯏꯕꯣ
ꯅꯣꯏ ꯇꯃꯣꯍꯣꯏ ꯌꯦꯡꯉꯨꯗꯣꯏꯔꯣ ꯍꯣꯔꯦꯟ?
ꯑꯁ ꯌꯦꯡꯉꯣꯏꯗ ꯑꯍꯤꯡꯗꯨꯗ ꯀꯥꯏ ꯌꯦꯡꯕꯅꯣ
ꯄꯨꯡ ꯕꯔꯣ ꯃꯈꯥꯏꯅꯤ ꯀꯩꯅꯣ꯫
ꯑꯗꯨꯅꯦꯁꯦ ꯑꯗꯨ ꯄꯨꯡ ꯃꯥꯄꯟꯗꯒ ꯍꯧꯔꯗꯤ ꯌꯦꯡꯌꯥꯏꯕꯨ ꯐꯏ ꯑꯗꯨ ꯐꯥꯏꯅꯦꯜꯕꯨꯗꯤ ꯁꯣꯏꯗꯅ ꯌꯦꯡꯉꯅꯤ ꯊꯦꯡꯒꯦꯔꯥ ꯊꯦꯡꯉꯣꯏꯔꯥ?
ꯑꯁ ꯉꯁꯤ ꯃꯦꯠꯁ ꯐꯖꯗꯣꯏꯅꯦꯍꯦ ꯐꯥꯏꯅꯦꯜꯗꯒꯤ ꯉꯁꯤꯅ ꯍꯦꯟ ꯃꯩ ꯇꯥꯗꯣꯏꯅꯦ꯫
ꯑꯁ ꯈꯪꯗꯦ ꯋꯥꯁꯨ ꯋꯥꯔꯦ ꯍꯣꯔꯦꯟ ꯍꯧꯒꯥꯠꯄ ꯉꯝꯗꯣꯏꯔ ꯈꯪꯗꯦ꯫
ꯑꯁ ꯅꯪ ꯋꯥꯗꯤ ꯋꯥꯔꯝꯃꯅꯤ꯫
ꯍꯨꯡꯍꯨꯡ ꯏꯁ ꯀꯔꯥꯏꯗꯒꯤ ꯉꯁꯥꯏ ꯑꯩ ꯀꯥꯞꯂꯛ ꯃꯔꯤꯁꯤꯁꯨ ꯀꯩꯒꯤꯅꯣ ꯈꯪꯗꯦ ꯅꯍꯥꯟ ꯏꯄꯥꯟ ꯇꯧꯕꯒꯤ ꯏꯁꯇꯤꯌꯥꯔ ꯀꯥꯕ ꯈꯣꯠꯄꯒꯤ ꯆꯦꯟꯗꯔꯨꯕꯏꯔꯥ?
ꯑꯣ ꯀꯩꯅꯣꯇꯧꯕ ꯑꯣꯏꯔꯝꯒꯅꯤ꯫
ꯀꯥꯞꯂꯥꯛ ꯃꯔꯤꯁꯦ ꯅꯈꯥꯠꯂꯛꯄ ꯋꯥꯅꯤ ꯉꯥꯁꯤ꯫
ꯅꯣꯏ ꯂꯧ ꯁꯪꯉꯝ ꯐꯥꯕ꯭ꯔꯥ?
ꯁꯪꯒꯝ ꯂꯧꯈꯥꯏ ꯍꯥꯏꯗꯨꯅꯤꯅꯦ꯫
ꯂꯧꯈꯥꯏ ꯂꯧꯁꯤꯠ
ꯌꯥꯝ ꯆꯥꯞꯄꯦ ꯫ ꯅꯪ ꯁꯥꯏꯍꯥꯏꯗꯣ ꯀꯩ ꯍꯥꯏꯅꯣ ꯈꯪꯗ꯭ꯔꯦ ꯫ ꯑꯣ ꯇꯥꯏ ꯇꯥꯏ ꯀꯩ ꯍꯥꯏꯅꯣ?
ꯃꯦꯇꯥꯔ ꯅꯠꯇ꯭ꯔꯣ
ꯎꯝ ꯃꯤꯅꯤꯠ ꯇ꯭ꯔꯥꯃꯨꯛ ꯐꯥꯔꯗꯤ ꯌꯥꯔꯦ꯫ ꯇꯥꯏꯌꯦ ꯇꯥꯏꯌꯦ꯫
ꯀꯩꯅꯝꯇ
ꯇꯥꯕ꯭ꯔꯣ?
ꯆꯦ ꯀꯤꯌꯥꯝ ꯇꯥꯏ ꯇꯥꯏ
ꯑꯗꯨꯗꯣ ꯉꯁꯤꯅ ꯂꯣꯏꯔꯦ ꯍꯥꯏꯌꯦ ꯍꯥ ꯍꯥ ꯍꯥ ꯑꯗꯨꯒꯤꯅꯦ ꯑꯩꯅ ꯇ ꯍꯣꯏ ꯇꯥꯛꯁꯄꯨꯗꯤ ꯃꯌꯥꯝ ꯄꯤꯔꯥꯛꯈꯤꯕ ꯌꯥꯏꯌꯦꯕꯀꯣ ꯍꯥꯌꯦꯡꯋꯥꯏ ꯑꯗꯨꯝ ꯃꯊꯪ ꯃꯊꯪ ꯀꯩꯀꯩ ꯇꯥꯁꯅꯣꯗꯤ ꯈꯪꯗ꯭ꯔꯦꯕ ꯑꯗꯣ
ꯀꯩ
ꯀꯣꯜ ꯇꯧꯅꯕꯩꯁꯤꯗꯤ ꯉꯁꯤꯅ ꯂꯣꯏꯕ ꯃꯥꯜꯂꯦꯕ ꯍꯨꯝ ꯈꯪꯗꯦꯗꯥ ꯁꯨꯝ ꯌꯦꯡꯉꯤꯕꯗꯨꯅꯤ ꯃꯑꯣꯡ ꯍꯥꯍꯥ
ꯀꯤꯌꯥꯗ꯭ꯔꯦꯅꯦ
ꯑꯗꯨꯅꯦꯍꯥꯏꯁ ꯃꯖꯨ ꯏꯁ ꯃꯥ ꯂꯨꯄꯥ ꯆꯥꯝꯔꯤ ꯆꯥꯃꯉꯥꯃꯨꯛ ꯐꯪꯅꯦꯍꯥꯏ ꯄꯦꯃꯦꯟ ꯀꯩꯅꯣ ꯄ꯭ꯔꯣꯁꯦꯁ ꯇꯧꯈ꯭ꯔꯦꯝ ꯐꯖ ꯁꯥꯟꯅꯕꯅꯦ ꯃꯃꯥꯟꯅꯕ ꯃꯃꯥꯟꯅꯕꯤ ꯏꯁ ꯐꯥꯟ ꯁꯥꯟꯅꯕꯅꯦ ꯃꯥꯗꯤ ꯑꯗꯨꯅꯅꯤ
ꯑꯣ
ꯃꯥ ꯃꯔꯨ ꯑꯣꯏꯅ ꯃꯣꯏ ꯃꯨ ꯃꯔꯨ ꯑꯣꯏꯅ ꯃꯣꯏ ꯁꯥꯏꯒ ꯑꯗꯨꯝ ꯁꯥꯟꯅ ꯂꯩꯔꯦꯗ ꯃꯥꯗꯤ
ꯍꯜꯂꯣ
ꯃꯥꯏ ꯅꯨꯡꯉꯥꯏꯌꯦ ꯃꯥꯗꯤ
ꯀꯩꯅꯣ ꯅꯣꯏ ꯇꯥꯃꯣ ꯍꯣꯏ ꯅꯍꯥꯟ ꯍꯥꯏꯔ ꯑꯩꯗꯤ ꯀꯩꯅꯣ ꯀꯩꯁꯨ ꯏꯑꯦꯞꯁꯤ ꯃꯔꯝꯗ ꯈꯪ ꯍꯥꯟꯅ ꯈꯪꯕ ꯅꯠꯇꯕꯅꯤꯅ ꯃꯣꯏ ꯒ꯭ꯔꯨꯞꯄꯨꯗ ꯍꯥꯞꯄꯒꯁꯨ ꯒ꯭ꯔꯨꯞꯇ ꯍꯥꯏꯅꯕꯗꯨꯗꯤ ꯈꯪꯗꯦꯕ ꯃꯣꯏ ꯃꯁꯦꯟ ꯑꯗꯨꯝ ꯑꯗꯣ
ꯑꯩꯖꯨꯅꯦ ꯑꯗꯨꯝ ꯊꯧ ꯁꯥꯗꯕꯤ ꯑꯗꯨꯝ ꯂꯩꯅꯦ ꯅꯍꯥꯟꯗꯒꯤ
ꯃꯇꯝ ꯂꯣꯏꯕꯒꯤ ꯃꯇꯝꯖꯨ ꯈꯪꯗꯦ ꯑꯗꯣ ꯅꯧꯅ ꯑꯃꯨꯛ ꯍꯥꯞꯄꯖꯨ ꯌꯥꯗꯦ
ꯅꯣꯡꯃ ꯍꯄꯥ ꯍꯥꯏꯗꯤ ꯎꯝ ꯌꯥꯗꯦ ꯑꯗꯨꯝ ꯃꯁꯤꯗꯤ ꯃ ꯁꯤꯗꯤ ꯃꯇꯝ ꯃꯇꯝꯒꯤ ꯑꯗꯨꯝ ꯂꯥꯛꯄ ꯑꯣꯏ ꯑꯣꯏꯔ ꯃꯥꯥꯜꯂꯦ ꯇꯥꯛꯁꯤꯗꯤ
ꯑꯣ ꯀꯣꯜꯒꯤ ꯁꯤ ꯅꯠꯇ꯭ꯔꯗꯤ ꯑꯇꯣꯞꯄ ꯇꯥꯛꯁꯗꯒꯤ ꯇꯥꯟꯕꯗꯤ ꯌꯥꯔꯔꯣꯏ
ꯑꯇꯣꯞꯄ ꯇꯥꯛꯁꯇꯣ ꯃꯣꯏ ꯃꯃꯥꯟꯅꯕꯤꯅꯦ ꯅꯍꯥꯟꯗꯒꯤ ꯇꯧꯔꯛꯄ ꯂꯩꯕ ꯃꯥꯜꯂꯦꯕꯀꯣ
ꯎꯝ
ꯑꯃꯣꯏꯗꯤ ꯃꯦꯁꯦꯁ ꯊꯥꯕꯒꯤ ꯇꯥꯛꯁ ꯀ ꯌꯥꯎꯕꯃꯥꯟ ꯂꯩꯕ ꯃꯥꯜꯂꯦꯕ ꯇꯧꯋꯦ ꯍꯥꯏꯌꯦ ꯃꯥ ꯂꯤꯁꯤꯡ ꯅꯤꯄꯥꯜ ꯃꯥꯄꯜꯒꯤ ꯌꯧꯕ ꯌꯥꯎꯔꯦ ꯍꯥꯏꯖꯤꯅꯤ
ꯑꯣ ꯑꯗꯨꯗꯤ ꯌꯨꯝꯗ ꯐ꯭ꯔꯤꯗ ꯂꯩꯕ ꯃꯤ ꯇꯧꯒꯗꯕꯅꯤ
ꯍꯣꯏ ꯑꯗꯨ ꯄꯩ ꯄꯩꯁꯥ ꯐꯪꯅꯤ ꯍꯥꯏꯕꯅꯤꯅ ꯃꯇꯝꯗꯤ ꯈꯔꯗꯤ ꯃꯥꯡ ꯇꯥꯔꯦꯅ ꯀꯩ ꯎꯄꯥꯏꯗꯤ ꯂꯩ
ꯅꯠꯇꯦ ꯀꯩꯅꯣ ꯃꯣꯏꯁꯨ ꯊꯧꯋꯣꯏꯅ ꯉꯥꯏ ꯂꯩꯔꯗꯤ ꯄꯩꯁꯥ ꯅꯣꯏ ꯅꯣꯏ ꯇꯥꯃꯣꯒꯤ ꯃꯃꯥꯟꯅꯕꯤꯁꯤꯡꯗꯨꯗꯤ ꯃꯃꯥꯟꯅꯕꯤ ꯂꯣꯏ ꯀꯩꯅꯣꯅꯤꯅꯦ ꯑꯦꯝ ꯌꯨ ꯑꯦꯝ ꯌꯨꯗ ꯇꯝꯕ ꯑꯥꯁꯤꯅ ꯊꯕꯛ ꯂꯩꯕꯖꯨ ꯅꯠꯇꯦ ꯂꯥꯏꯔꯤꯛ ꯄꯥꯔꯝꯅꯦꯁꯨ ꯂꯩꯇꯦ
ꯅꯨꯄꯤꯁꯤꯡ ꯍꯥꯏꯔꯦ ꯆꯦꯟꯕ ꯉꯥꯏ ꯂꯩꯕꯅꯦ ꯃꯣꯏ
ꯏꯁ ꯏꯔꯥꯡꯗꯤ ꯐꯖꯅ ꯇꯧꯋꯦ ꯍꯥꯏꯕꯅꯤꯕꯣ ꯃꯣꯏ ꯁꯕꯖꯦꯛꯇꯣ ꯑꯗꯨꯗꯣ ꯅꯨꯄꯥ ꯌꯥꯝ ꯌꯥꯎꯗꯦ ꯍꯥꯏꯌꯦꯕ ꯅꯨꯄꯤ ꯉꯥꯛꯇꯅ ꯑꯌꯥꯝꯕ ꯑꯣꯏꯌꯦꯕ ꯑꯗꯨꯒꯤ ꯏꯁ ꯍꯣꯏ
ꯀꯩ ꯁꯕꯖꯦꯛ ꯂꯧꯋꯤꯅꯣ ꯃꯣꯏ
ꯃꯣꯏ ꯀꯩꯅꯣꯒꯤꯗꯨꯅꯦ ꯖꯨꯂꯣꯖꯤ
ꯖꯨꯂꯣꯖꯤꯗꯤ ꯂꯧꯔꯝꯃꯣꯏ ꯅꯨꯄꯥꯅꯤ ꯐꯤꯖꯤꯛꯁ ꯀꯨꯝꯕ ꯂꯧꯔꯝꯒꯅꯤ
ꯐꯤꯖꯤꯛꯁ ꯀꯦꯃꯦꯁꯇ꯭ꯔꯤ ꯃꯦ ꯃꯦꯠ
ꯑꯦꯝ ꯃꯦ ꯁꯤꯗꯕꯨ ꯃꯤ ꯀꯌꯥꯝ ꯇꯝꯃꯛ ꯇꯨꯏꯅꯣꯗ ꯎꯝ ꯁꯤ ꯀꯣꯂꯦꯖ ꯁꯦ ꯑꯝ ꯆꯠꯀꯦ ꯈꯟꯕꯅꯤ ꯏꯕꯣ ꯀꯥꯎꯗꯅ ꯆꯠꯇꯕꯤ ꯂꯩꯔꯦ ꯎꯝ
ꯀꯣꯂꯦꯖ ꯐꯨ ꯀꯣꯂꯦꯖ ꯐꯥꯎ ꯀꯩꯅꯣ ꯇꯧꯗ꯭ꯔꯒꯥꯅ ꯃꯤꯌꯥꯝ ꯀꯥ
ꯃꯣꯏꯒꯤꯔꯣ
ꯅꯣꯏ ꯅꯣꯏ ꯀꯣꯂꯦꯖ ꯃꯤ ꯀꯌꯥ ꯂꯥꯛꯑꯦ ꯅꯣꯏ ꯑꯥ ꯀꯩꯅꯣꯒꯤ ꯅꯣꯏ ꯀ꯭ꯂꯥꯁꯀꯤ
ꯑꯩꯈꯣꯏ ꯀ꯭ꯂꯥꯁꯀꯤ ꯃꯤ ꯑꯁ ꯃꯤ ꯂꯩꯕꯗꯤ ꯃꯤ ꯆꯥꯝꯃꯒ ꯀꯨꯟꯊ꯭ꯔꯥꯃꯨꯛ ꯂꯩꯕꯅꯦ ꯂꯥꯛꯄꯅ ꯃꯤ ꯌꯥꯡꯈꯩꯃꯨꯛꯇꯅꯤ
ꯅꯣꯏ ꯐꯤꯁꯄꯨ ꯃꯤ ꯅꯨ ꯅꯨꯄꯤ ꯀꯌꯥꯝ ꯂꯧꯒꯦ ꯐꯤꯖꯦꯁ
ꯅꯨꯄꯤ ꯑꯩꯅ ꯁꯨꯝ ꯈꯟꯕꯗ ꯀꯨꯟ ꯀꯨꯟ ꯃꯉꯥꯃꯨꯛ ꯑꯣꯏꯔꯝꯒꯗ꯭ꯔꯥ
ꯑꯣ
ꯑꯩꯅ ꯈꯪꯕꯗ ꯑꯗꯣ ꯃꯌꯥꯝ ꯌꯥꯎꯕꯨꯗꯤ ꯌꯥꯎꯔꯝꯒꯅꯤꯕ ꯂꯤꯁꯇ ꯌꯥꯎꯕ ꯀꯣꯂꯦꯖ ꯇꯥꯁꯨ ꯅꯣꯏꯗꯤ ꯀꯌꯥꯝ ꯌꯥꯝꯕ
ꯑꯣ ꯑꯩꯈꯣꯏ ꯅꯨꯄꯤꯝꯕꯨꯛ ꯌꯥꯎꯗꯦ
ꯀꯔꯤꯒꯤ ꯅꯨꯄꯥꯗꯤ ꯑꯃꯥꯇꯥ ꯌꯥꯎꯗꯦ ꯍꯣꯏ ꯐꯔꯦꯅꯦ
ꯈꯪꯗꯦꯕꯨ ꯅꯨꯄꯥꯁꯤꯡꯗꯨꯁꯨ ꯑꯩꯒ ꯍꯥ ꯟꯅ ꯇꯤꯟꯅꯔꯛꯄ ꯉꯥꯛꯇ ꯑꯩꯈꯣꯏ ꯑꯩꯈꯣꯏ ꯕꯤꯖꯟꯗ ꯇꯝꯃꯝꯃꯒ ꯀꯔꯤ ꯅꯣꯏ ꯅꯣꯏ ꯅ꯭ꯌꯨ ꯅ꯭ꯌꯨ ꯏꯔꯥ ꯑꯃꯨꯛ ꯌꯥꯎꯗꯦ
ꯗꯤꯖꯟ ꯀꯨꯝꯕ ꯉꯥꯛꯇꯅꯦ ꯑꯥ
ꯑꯣ
ꯅꯣꯏ ꯀꯥꯡꯕꯨꯁꯤꯡ ꯀꯥꯏ ꯇꯝꯅꯒꯤꯕꯅꯣ ꯈꯪꯗꯦ ꯗꯤ ꯑꯦꯝꯒꯨꯝꯕ ꯇꯝꯅꯔꯝꯃꯅꯤ
ꯑꯁ ꯀꯣꯂꯦꯖ ꯇꯝꯗꯕꯁꯨ ꯌꯥꯎꯔꯤ ꯀꯩꯅꯣ ꯑꯇꯣꯞꯄ ꯑꯇꯣꯞꯄ ꯂꯥꯏꯟꯁꯤꯡꯗ ꯆꯠꯈꯤꯕ ꯈꯣꯠꯄ
ꯑꯣ ꯑꯩ ꯊꯦꯡꯅꯩ ꯑꯥꯗ ꯅꯤꯠ ꯊꯥꯕꯩ ꯂꯣꯏ ꯊꯦꯡꯅꯩ ꯅꯣꯏꯒꯤ ꯅ꯭ꯌꯨꯌꯔ ꯕꯦꯛ ꯌꯥꯟꯕꯗ ꯀꯩꯅꯣꯗꯤ ꯅꯣꯏꯒꯤ ꯇꯔꯟꯗꯣ ꯀꯩꯅꯣꯗꯤ ꯇꯧꯕ ꯅꯣꯠꯇꯣ ꯐꯖꯅ ꯁꯤꯟꯂꯝꯅꯤꯅ ꯋꯥꯡꯅꯔꯝꯅꯤꯅ ꯃꯃꯥ ꯃꯄꯥꯅ ꯀ꯭ꯋꯥꯂꯤꯇꯤ
ꯃꯆꯥꯒꯤ
ꯗꯥꯛꯇꯔꯅꯦ
ꯅꯤꯠ ꯊꯥꯑꯣ ꯂꯣꯏ ꯊꯥꯗꯣꯛ
ꯆꯞꯄ꯭ꯔꯥ ꯍꯣꯔꯦꯟ ꯑꯃꯨꯛ
ꯑꯁ ꯑꯩ ꯑꯩꯈꯣꯏ ꯑꯩ ꯐꯃꯨꯡꯖꯤꯖꯨ ꯄꯨꯔꯥ ꯐꯣꯔ ꯖꯤꯗ ꯂꯩꯅꯤ
ꯅꯪ ꯀꯥꯖꯦ ꯀꯃꯥꯏ ꯇꯧꯕꯅꯣ ꯈꯪꯗꯦ ꯅꯦꯠ ꯅꯨꯡꯉꯥꯏꯇ꯭ꯔꯦ
ꯑꯩ ꯑꯥ ꯏꯝꯐꯥꯜꯗ ꯅꯨꯡꯉꯥꯏꯅꯦꯕ
ꯑꯣ
ꯏꯝꯐꯥꯜꯗ
ꯑꯩ ꯀꯥꯖꯤꯅ ꯅꯨꯡꯉꯥꯏꯔꯤꯕ ꯑꯩ ꯀꯥꯖꯦ ꯀꯔꯤꯝ ꯇꯧꯗꯦ ꯅꯨꯡꯉꯥꯏꯌꯦ ꯑꯗꯨꯝ ꯎ ꯍꯨꯡ ꯆꯞꯈ꯭ꯔꯦ ꯏꯍꯦ ꯆꯞꯄꯥ ꯂꯩꯒ꯭ꯔꯦꯗꯣ ꯍꯜꯂꯣ ꯍꯜꯂꯣ ꯍꯜꯂꯣ